ꯍꯜꯂꯣ꯫
ꯑꯣ ꯇꯥꯕꯔꯣ
ꯇꯥꯔꯩ ꯇꯥꯔꯩ ꯊꯦꯡꯅ ꯄ ꯈꯜꯗꯦ ꯍꯦ
ꯑ ꯎ ꯇꯕꯒꯤ꯫
ꯑꯁ ꯑꯩꯕꯨ ꯅꯪꯁꯦ ꯅꯨꯡꯁꯤꯗꯕ ꯃꯥꯜꯂꯦꯗ ꯅꯣꯡ ꯐꯥꯗꯣꯛꯐꯥꯎ ꯀꯩꯅꯣ ꯇꯧꯗꯦꯗ ꯅꯪꯁ ꯌꯥꯗꯗ
ꯌꯥ ꯇ꯭ꯔꯗꯤ ꯇꯣ ꯑꯣꯗꯅ
ꯑꯁ ꯃꯤ ꯌꯥꯝ ꯄꯣꯡꯉꯦꯀ ꯌꯥꯝ ꯊꯥꯎꯦꯀꯣ ꯑꯦ ꯆꯥꯔꯦ ꯅꯪꯗꯤ꯫
ꯇꯗ꯭ꯔꯤ꯫
ꯑꯦ ꯊꯉꯦ꯫
ꯑꯩꯅ ꯐꯗꯤꯒꯣꯝ ꯊꯥꯕ ꯃꯐꯝꯗꯣ ꯎꯆꯦꯛ ꯁꯤꯡꯅ ꯂꯥꯛꯑꯒ ꯃꯣꯏ ꯄ꯭ꯂꯦꯒ꯭ꯔꯥꯎꯟ ꯑꯣꯏꯅ ꯁꯥꯟꯅꯕ ꯑꯗꯨꯒꯤ ꯏ ꯌꯥꯝ ꯀꯞꯅꯤꯡꯉꯒ ꯂꯩꯌꯦ꯫
ꯑꯩꯗꯤ ꯍꯔꯥꯎ ꯋꯦ꯫
ꯒꯝꯂꯥꯗ ꯐꯝ ꯑꯣꯏꯅ ꯂꯥꯛꯑꯒ ꯁꯥꯟꯅꯩꯅꯦ ꯀꯩꯒꯤꯅꯣ ꯈꯪꯗꯦ꯫
ꯑꯁ ꯁꯅꯥꯅꯤꯡꯕꯒꯤꯅꯦ ꯃꯣꯏꯁꯨ
ꯎꯝ ꯑꯩꯒꯤ ꯂꯩꯐꯝꯗ ꯅꯠꯇ꯭ꯔꯗꯤ ꯃꯣꯏ ꯁꯅꯥꯅꯤꯡꯉꯥꯏ ꯂꯩꯇꯕ꯭ꯔꯣ
ꯍꯣꯏ ꯁꯅꯕꯗꯣ ꯑꯩꯅꯦ ꯑꯩꯅꯦ ꯊꯥꯔꯛꯄꯅꯦ
ꯎꯝ ꯆꯩ ꯆꯥꯅꯤꯀꯣ
ꯆ ꯀꯩ ꯆꯥꯗꯣꯏꯕ ꯆꯩ ꯆꯥꯕ ꯌꯥꯕ꯭ꯔꯥꯅꯦ꯫
ꯍꯣꯏ ꯆꯥꯕ ꯌꯥꯏꯌꯦ꯫
ꯅꯪ ꯑꯣꯏꯅ ꯆꯥꯕꯤꯒꯦ꯫ ꯆꯩ ꯆꯥꯅꯤꯡꯗꯦ ꯅꯪ ꯆꯥꯅꯤꯡꯉꯦ꯫
ꯑꯩꯗꯤ ꯀꯃꯥꯏꯅ ꯆꯥꯗꯣꯢꯔꯣ
ꯈꯪꯗꯦ ꯃꯍꯥꯎ ꯇꯪꯅꯤꯡꯉꯦ꯫
ꯍꯥꯥꯎꯕ꯭ꯔ ꯍꯥꯥꯎ ꯇꯕꯨꯗ ꯍꯥꯏꯕꯗꯨ ꯊꯦꯡꯉꯤꯅꯦ ꯆꯥꯛ ꯆꯥꯔꯨꯗꯅ ꯍꯦꯟꯖꯥꯡ ꯍꯥꯎꯗ꯭ꯔꯣ
ꯏꯟꯁꯥꯡꯒꯗꯤ ꯍꯥ ꯗꯁꯀꯨꯠꯅꯦ ꯀꯨꯠ
ꯅꯪ ꯉ ꯉꯟꯅ ꯇꯨꯝꯕ꯭ꯔꯣ
ꯍꯣꯏ ꯑꯩꯗꯤ ꯉꯟ ꯉꯟꯅ ꯇꯨꯝꯕꯅꯦ ꯉꯟꯅ ꯇꯨꯝꯗ꯭ꯔꯗꯤ ꯌꯥꯗꯦ ꯑꯩꯗꯤ꯫
ꯢꯁ
ꯀꯨꯏꯅ ꯇꯨꯝꯗꯕꯗꯣ ꯄꯥꯝꯗꯦ꯫
ꯎꯝ ꯕꯣꯜꯁꯨ ꯌꯦꯡꯗꯕꯅꯤꯅꯀꯣ
ꯎꯝ
ꯍꯥꯏꯗꯤ ꯅꯪ ꯇꯨꯝꯂꯝꯃꯣꯏ ꯍꯥꯏꯅ ꯀꯣꯜ ꯇꯧꯔꯛꯀꯦ ꯍꯥꯏꯔꯒ ꯇꯨꯝꯈ꯭ꯔꯕ ꯃꯥꯜꯂꯤꯅꯦ ꯎꯝ ꯌꯥꯗꯦ ꯑꯗꯨ ꯑꯩꯉꯣꯟꯗꯁꯨ ꯑꯩꯉꯣꯟꯗꯁꯨ ꯍꯥꯏꯔꯝꯗꯅ ꯀꯅꯥ ꯇꯨꯝ ꯍꯥꯏꯔꯣꯏ
ꯍꯥꯥ ꯇꯥꯗꯦ꯫
ꯑ ꯅꯣꯡ ꯆꯨꯕ꯭ꯔꯣ?
ꯍꯣꯏ ꯆꯨꯋꯦ꯫
ꯆꯨꯋꯦ꯫
ꯎꯝ
ꯀꯟꯅ ꯆꯨꯕ꯭ꯔꯣ ꯂꯩꯒꯗ꯭ꯔꯣ ꯉꯁꯤꯕꯨ ꯌꯨꯝꯗ
ꯌꯨꯝꯗ ꯑꯗꯨꯝ ꯂꯩꯌꯦ ꯍꯣꯏ
ꯌꯥꯢꯀꯣ ꯊꯕꯛ ꯁꯨꯕꯁꯨ ꯂꯩꯇꯦ ꯀꯣ ꯃꯤ ꯃꯆꯥꯗꯤ ꯥꯥꯍꯟꯗꯛ ꯃꯔꯛꯁꯦ ꯌꯥꯝ ꯈꯟꯅ ꯃꯔꯛꯁꯦ ꯌꯥꯝ ꯄꯣꯏ ꯑ ꯌꯥꯝ ꯐꯥꯎꯔꯦꯀꯣ
ꯒꯣ ꯅꯣꯏꯗꯗꯤ
ꯆꯨꯋꯦ
ꯑꯁ ꯍꯧꯖꯤꯛ ꯆꯨꯋꯦ ꯂꯦꯞꯇꯦ ꯉꯁꯥꯏꯅ ꯆꯨꯕꯗꯣ
ꯌꯥ ꯁꯤꯗꯁꯤ ꯆꯨ ꯍꯥꯏꯁꯤꯅꯤ
ꯅꯣꯡ ꯆꯨꯕꯅ ꯐꯔꯦ ꯍꯥꯏꯕ ꯅꯠꯇ꯭ꯔꯣ ꯅꯪꯒꯤꯗꯤ
ꯍꯣꯏ ꯐꯩꯌꯦ ꯐꯩꯌꯦ ꯇꯨꯝꯂꯒ ꯂꯩꯕꯗꯣ
ꯇꯨꯝꯃꯒ ꯑꯗꯨꯝ ꯂꯩꯔꯒ ꯇꯨꯝꯃꯒ ꯂꯩꯕꯗꯣ ꯑꯃꯨꯛꯀ ꯍꯥ
ꯑꯗꯨꯅꯦ ꯇꯨꯝꯃꯒ ꯂꯩꯅꯨ ꯅꯣꯡ ꯆꯨꯔꯒ ꯇꯨꯝꯒꯗꯧꯅꯤꯅꯦ ꯅꯣꯡꯆꯨꯔꯗꯤ ꯇꯨꯝꯃꯁꯨ ꯅꯨꯡꯉꯥꯏꯕꯅꯦ
ꯅꯣꯡ ꯆꯨꯔꯁꯨ ꯏꯃꯨꯡꯒꯤ ꯊꯕꯛ ꯇꯧꯕ ꯌꯥꯏ
ꯏꯁ ꯀꯥꯏꯊꯕꯛ ꯆꯨꯕ ꯅꯣꯡ ꯆꯨꯕ ꯀꯥꯟꯁꯤꯗ
ꯑꯗꯨꯒ ꯑꯐ ꯑꯐꯕ ꯇꯧꯔꯣ
ꯑꯉꯥꯎꯕꯩ ꯇꯥꯞꯇꯥ
ꯑꯩꯁ ꯊꯕꯛ ꯇꯧꯕꯕꯨ ꯑꯉꯥꯎꯕꯤ ꯇꯥꯏꯞꯇ ꯑꯣꯏꯕ꯭ꯔꯣ
ꯅꯣꯡ ꯆꯨꯕꯕꯨ ꯀꯩ ꯊꯕꯛ ꯁꯨꯗꯣꯏꯔꯣ ꯅꯪ ꯆꯨꯝꯉꯧꯔꯕꯨ
ꯏꯃꯨꯡꯗ ꯁꯨꯕ ꯌꯥꯏꯌꯦ
ꯂꯥꯛꯑꯣ ꯀꯅꯥꯗꯦ ꯇꯨꯝꯁꯦ ꯂꯥꯛꯑꯣ
ꯑꯩ ꯊꯝ ꯁꯤ ꯂꯑꯣꯗ ꯀꯣꯟ ꯐꯦꯡꯕ ꯀꯩ ꯀꯩꯅꯣ ꯌꯥꯝ ꯇꯧꯕ ꯌꯥꯏ ꯅꯣꯡ ꯆꯨꯔꯁꯨ
ꯂꯣꯏꯕꯒꯤꯅꯦ ꯍꯥꯏꯔꯤꯁꯦ
ꯎꯝ ꯂꯣꯏꯔꯁꯨ ꯑꯗꯨꯝ ꯍꯟꯖꯤꯟ ꯍꯟꯖꯤꯟꯅ ꯇꯧꯔ
ꯌꯥꯔꯦ ꯋꯥ ꯉꯥꯡꯅꯣ ꯂꯥꯛꯑꯣ ꯁꯠ ꯁꯠ ꯇꯨꯝꯃꯤꯟꯅꯁꯤ ꯀꯅꯥꯗꯦ ꯏꯪꯉꯦ ꯅꯣꯡ ꯆꯨꯕꯅꯤꯅ ꯇꯨꯃꯤꯟꯅꯕ ꯁꯨ ꯅꯨꯡꯉꯥꯏꯔꯦ
ꯇꯨꯝꯃꯨ ꯇꯨꯝꯕ ꯃꯇꯝ ꯂꯩꯇꯦ
ꯅꯪ ꯍꯣꯔꯦꯟ ꯊꯧꯗꯨꯔꯝꯃꯨꯀꯣ
ꯎꯝ
ꯌꯦꯁ ꯑꯁ ꯒ꯭ꯌꯥꯟ ꯇꯥꯗꯔꯦ ꯅꯣꯡ ꯆꯨꯕꯅꯤ ꯂꯝ ꯃꯄꯥꯁꯨ ꯊꯨꯞꯄ ꯌꯥꯗ꯭ꯔꯦ ꯐꯃꯨꯡꯗ ꯑꯗꯨꯝ ꯇꯨꯝꯕ ꯇꯥꯔꯦ
ꯂꯩꯌꯦ ꯂꯣꯏꯁꯤꯟꯗ꯭ꯔꯦ
ꯂꯣꯏꯁꯤꯜꯂꯣ ꯂꯣꯏꯁꯤꯜꯂꯣ
ꯅꯪ ꯅꯨꯡꯁꯤ ꯃꯟꯕꯒꯤ ꯅꯪꯒꯤ ꯀꯣꯜꯗꯣ ꯄꯥꯏꯈꯠꯄꯅꯦ ꯊꯕꯛ ꯌꯥꯝ ꯂꯩꯔꯁꯨ ꯅꯪꯒꯤꯗꯃꯛꯇꯤ ꯄꯥꯏꯈꯠ ꯐꯠꯇ꯭ꯔꯗꯤ ꯌꯥꯔꯔꯣꯏ ꯍꯥꯏꯅ
ꯅꯨꯡꯁꯤꯕꯒꯤ ꯑꯣꯏꯔꯝꯝꯕꯅꯤ ꯑꯌꯨꯛꯇꯁꯨ ꯀꯣꯜ ꯇꯧꯔꯛꯇꯦ ꯅꯨꯃꯤꯗꯥꯡꯁꯨ ꯀꯣꯜ ꯇꯧꯔꯝꯗꯦ ꯇꯃꯦ ꯈꯣꯂꯒꯦꯁꯨꯣ ꯍꯔꯛ
ꯅꯪ ꯍꯦꯔꯨꯕꯗꯨꯅ ꯋꯥꯔꯤ ꯁꯅꯥꯔ ꯂꯩꯔꯒ
ꯑꯦ
ꯑꯅꯤ ꯂꯣꯟꯁꯤꯔꯣ
ꯉꯟꯅ ꯇꯨꯝꯃꯦ ꯍꯥꯏꯔꯒ ꯍꯦꯔꯣꯗ ꯋꯥꯔꯤ ꯁꯥꯟꯅꯕ ꯋꯥꯔꯤꯗꯣ ꯇꯣꯛꯑꯣ
ꯁꯤ ꯈꯉꯤ ꯈꯉꯤꯕꯃꯥ ꯂꯣꯏ ꯈꯉꯤꯅꯤ ꯅꯃꯥꯟꯅꯕꯤꯅ ꯂꯣꯏ ꯅꯃꯥꯟꯅꯕꯤꯅ ꯂꯣꯏ ꯍꯥꯏꯕꯤꯔꯛꯑꯦ
ꯑꯦ ꯀꯔꯤ ꯍꯥꯏꯕ꯭ꯔꯣ ꯅꯪ ꯑꯗꯨꯝ ꯍꯪꯉꯒ ꯂꯩꯕ꯭ꯔꯣ ꯃꯣꯏꯗ ꯃꯥꯗ ꯃꯉꯣꯟꯗ
ꯅꯪ ꯅꯪꯒꯤ ꯃꯔꯝꯗ ꯂꯣꯏ ꯍꯥꯏꯅꯤꯡ ꯂꯩꯕꯅꯤ
ꯀꯔꯤꯒꯤ ꯍꯥꯡꯕ꯭ꯔꯃꯤꯒꯤ ꯃꯔꯝꯗ
ꯑꯩ ꯈꯪꯅꯤꯡꯕ ꯑꯩ
ꯎꯝ ꯈꯪꯗ꯭ꯔꯁꯨ ꯌꯥꯕꯗꯨꯕꯨ
ꯅꯣꯏꯏ ꯅꯣꯏꯏ ꯁꯥꯏꯗ ꯌꯥꯝ ꯁꯥꯊꯤꯕꯅꯤ ꯦꯔꯥ ꯀꯥꯖꯅꯤ ꯍꯥꯏꯀ
ꯀꯩꯒꯤ
ꯈꯪꯗꯦ ꯌꯥꯝ ꯁꯥꯊꯤꯕ꯭ꯔꯣ ꯅꯣꯏ ꯁꯥꯏꯕꯣ
ꯁꯥꯊꯤꯗꯦꯗ ꯌꯥꯝ ꯐꯩ
ꯎꯝ ꯈꯪꯗꯦ ꯈꯪ ꯅꯕꯥꯅꯤ ꯑꯗꯨ ꯃꯥꯏ ꯋꯥꯔꯤꯁꯤ ꯅꯥꯕꯗ ꯈꯪꯗꯦ ꯁꯥꯎꯅꯤꯀꯣ ꯍꯥꯏ
ꯍꯥꯥ
ꯏꯕꯥꯥ ꯑꯗꯨ ꯋꯥꯔꯤꯔꯤꯁꯤꯅ ꯏꯁꯦ
ꯑꯥ
ꯅꯣꯏ ꯁꯥꯏ ꯈꯪꯗꯤꯦ ꯅꯝꯐꯨꯅꯤ ꯍꯥꯏꯌꯦꯕ
ꯏꯁ ꯑꯩꯕꯨ ꯐꯨꯕ ꯉꯝꯃ ꯍꯧꯖꯤꯛ ꯑꯩꯕꯨ ꯐꯨꯕ ꯉꯝꯃꯗꯤ ꯎꯝ ꯃꯥꯒꯤ ꯃꯌꯨꯝꯗ ꯑꯩ ꯌꯥꯎꯔꯔꯣꯏ
ꯑꯩ ꯌꯨꯝꯗ ꯑꯩꯒꯤ ꯌꯨꯝꯗ ꯑꯣꯏꯅ ꯂꯥꯛꯄꯀꯣ
ꯍꯨꯝ ꯅꯣꯡ ꯂꯦꯞꯈ꯭ꯔꯦ
ꯁꯤꯗꯤ
ꯉꯁꯤꯁꯦ ꯏꯟꯖꯥꯡ ꯍꯥꯎꯋꯦ
ꯉꯔꯥꯡꯒꯤ ꯈꯔ ꯂꯦꯝꯕ ꯂꯩꯕ꯭ꯔꯣ
ꯂꯦꯝ ꯂꯦꯝꯕ ꯅꯠꯇꯦꯅꯦ ꯄꯩ ꯂꯩꯔꯤꯅꯦ
ꯏꯁ ꯁꯤ ꯈꯤꯇꯪ ꯈꯤꯇꯪ ꯂꯦꯝꯕꯩ ꯑꯣꯏꯔꯝꯒꯅꯤ
ꯏꯁ ꯌꯥꯝ ꯂꯦꯝꯃꯤꯗ ꯃꯤ ꯑꯍꯨꯝ ꯈꯛꯇꯅꯤꯅ ꯌꯦꯟ ꯃꯄꯨꯝ ꯑꯃ ꯆꯥꯕꯗꯤ ꯀꯅꯥ ꯉꯝꯒꯦꯔꯣ
ꯅ ꯍꯣꯔꯦꯟꯁꯨ ꯆꯥꯗꯣꯏꯔꯣ
ꯏꯁ ꯀꯗꯥꯏꯅꯣ ꯅꯪꯁꯨ ꯍꯦꯝꯃꯜꯂꯦ ꯑꯗꯨꯗꯤ
ꯍꯤꯍꯤ ꯍꯤ
ꯌꯦꯟ ꯑꯃꯅ ꯆꯔꯥ ꯑꯍꯨꯝ ꯆꯥꯔꯗꯤ ꯏꯁ ꯌꯥꯝ ꯂꯤꯛꯂ ꯆꯥꯒꯗꯕ ꯃꯥꯜꯂꯦ
ꯅꯪ ꯌꯥꯝ ꯌꯥꯝ ꯂꯤꯛꯑꯦ ꯑꯗꯨꯗꯤ
ꯎꯝ
ꯂꯤꯛꯅ ꯆꯥꯒꯗꯕꯅꯦ ꯂꯤꯛꯅ ꯄꯨꯊꯣꯔꯑꯗꯤ ꯂꯤꯛꯅ ꯆꯥꯒꯗꯕꯅꯦ
ꯏꯁ ꯁꯤꯗꯤ ꯀꯩꯅꯣꯅꯤꯅ ꯏꯃꯨꯡꯒꯤꯅꯤꯅ ꯂꯤꯛꯅ ꯆꯥ ꯌꯥꯔꯤꯌꯦ
ꯏꯁ ꯏꯃꯨꯡꯒꯤꯗꯤ ꯂꯤꯛꯄ ꯌꯥꯗꯕ ꯑꯩꯒꯤꯗꯃꯛꯇꯗꯤ ꯂꯤꯛꯄ ꯌꯥꯕ
ꯎꯝ ꯁꯛ ꯈꯪꯅꯕꯁꯤꯡ ꯇꯣꯏꯅ ꯈꯪ ꯈꯪꯕꯒꯨꯝ ꯈꯪꯗꯕꯒꯨꯝ ꯑꯗꯨꯒꯨꯝꯕꯗꯤ ꯂꯤꯛꯀꯗꯕꯅꯤ
ꯏꯁ ꯏꯁ ꯏꯁ ꯐꯖꯅ ꯈꯪꯉꯤꯁꯤꯗꯤ
ꯑꯁ ꯐꯖꯅ ꯈꯡ ꯌꯥꯎꯗꯅ ꯊꯦꯡꯅꯁꯨ ꯊꯦꯡꯅꯗ꯭ꯔꯤ ꯑꯃꯔꯛ ꯊꯦꯡꯅꯔꯗꯤ ꯂꯤꯀꯞꯄꯥꯎ ꯂꯤꯛꯄꯇꯣ ꯇꯣꯛꯑꯅꯤ
ꯑꯦꯁ ꯑꯦꯁ
ꯎꯝ
ꯅꯪꯁꯦ ꯑꯩ ꯄꯦꯜꯂꯦꯀꯣ
ꯅꯠꯇ꯭ꯔꯣ
ꯑꯗꯨꯝ ꯅꯣꯡ ꯆꯨꯔꯒ ꯂꯩꯔꯗꯤ ꯐꯔꯅꯤ
ꯎꯝ ꯅꯣꯡ ꯆꯨ ꯍꯥꯏꯌꯣ ꯁꯤꯗꯗꯤ ꯇꯣꯛꯈ꯭ꯔꯦ
ꯎꯝ ꯅꯪꯉꯣꯟꯗꯗꯤ ꯏꯁꯣꯔꯅ ꯊꯕꯛ ꯇꯧꯋꯣ ꯅꯪ ꯑꯗꯨꯝ ꯍꯤꯞ ꯄꯒ ꯌꯥꯗꯦ ꯍꯥꯏꯕ ꯑꯩꯒꯤꯗꯃꯛꯗꯤ ꯅꯪꯗꯤ ꯊꯕꯛ ꯇꯧꯗ꯭ꯔꯁꯨ ꯌꯥꯏꯌꯦ ꯉꯁꯤꯗꯤ ꯑꯗꯨꯝ ꯄꯣꯊꯥꯔꯣ ꯍꯥꯏꯅ ꯑꯩꯉꯣꯟꯗꯗꯤ ꯅꯣꯡ ꯆꯨꯕ
ꯅꯪꯁꯦꯀꯣ
ꯅꯣꯡ ꯆꯨꯗ꯭ꯔꯗꯤ ꯑꯩ ꯐꯤ ꯁꯨꯒꯅꯤ ꯑꯗꯨꯒ ꯐꯤ ꯁꯨꯕꯗꯣ
ꯎꯝ
ꯅꯣꯡ ꯆꯨꯔꯗꯤ ꯐꯤ ꯁꯨꯕ ꯌꯥꯗꯕ ꯑꯗꯨꯒꯤ
ꯎꯝ ꯈꯪꯗ꯭ꯔꯦ ꯐꯤ ꯁꯨꯅꯕ ꯇꯜꯂꯦ ꯑꯩꯗꯤ
ꯇꯟꯗꯦ ꯑꯩꯗꯤ
ꯐꯤꯔꯣꯟꯅꯤ ꯈ꯭ꯋꯥꯏꯗꯒꯤ ꯁꯨꯕ ꯇꯜꯂꯤꯁꯦ ꯎꯝ ꯂꯩꯁꯥꯕꯤꯖꯤꯅ ꯁꯨ
ꯃꯁꯥ ꯃꯁꯥꯒꯤ ꯐꯤ ꯐꯥꯎ ꯁꯨꯕ ꯇꯜꯂꯗꯤ ꯁꯦꯠꯂꯅꯨ
ꯂꯩꯁꯥꯕꯤꯁꯤꯡꯅ ꯁꯨꯕꯗ ꯐꯕꯅꯦ ꯁꯦꯠꯄꯁꯨ ꯅꯨꯡꯉꯥꯏꯌꯦ
ꯂꯩꯁꯥꯕꯤꯁꯤꯡꯒꯤ ꯁꯦꯠꯄ ꯅꯨꯡꯉꯥꯏ ꯍꯥꯏꯕ꯭ꯔꯣ ꯀꯔꯤ ꯍꯥꯏꯕ꯭ꯔꯣ ꯇꯥꯗꯦ ꯐꯖꯅ
ꯃꯣꯏꯅ ꯁꯨꯕꯗꯣ
ꯎꯝ...
ꯁꯦꯕ ꯅꯨꯡꯉꯥꯏ ꯍꯥꯏꯕ
ꯏꯁ ꯏꯁ ꯏꯁ ꯅꯪꯅ ꯁꯨꯔꯗꯤ ꯀꯃꯥꯏꯅ ꯇꯧꯕ
ꯑꯁ ꯅꯨꯡꯉꯥꯏꯇꯦ ꯏꯁ ꯁꯦ ꯈꯔ ꯏꯁꯥꯁꯦ ꯈꯔ ꯂꯨꯝꯕ ꯂꯨꯝꯕ ꯃꯥꯜꯂꯦ
ꯎꯝ ꯅꯪ ꯁꯦꯡꯅ ꯁꯨꯗꯕꯒꯤꯅꯦ
ꯂꯩꯁꯥꯕꯤꯁꯤꯡꯅ ꯁꯨꯗꯤ ꯈꯔ ꯌꯥꯡꯅꯤꯀꯣ
ꯏꯁ ꯏꯁ...
ꯗ꯭ꯔꯦꯁ ꯁꯥꯕꯗꯁꯨ ꯅꯨꯡꯉꯥꯏꯌꯦꯕ
ꯄꯥꯈꯪꯁꯤꯒꯤ ꯅꯨꯄꯥꯁꯤꯡꯒꯤ ꯐꯤꯔꯣꯜ ꯁꯨꯅꯤꯡꯗꯦ ꯑꯩ ꯑꯩꯗꯤ
ꯀꯩꯒꯤ
ꯑꯨꯝ ꯌꯥꯝ ꯃꯣꯠꯂꯦ
ꯏꯁ ꯅꯝꯊꯤꯗꯕꯅꯤ ꯑꯩꯈꯣꯏꯒꯤꯗꯤ
ꯌꯥꯝ ꯃꯣꯠꯄꯗꯣ ꯇꯜꯂꯦ
ꯎꯝ ꯅꯣꯏ ꯅꯣꯏ ꯁꯥꯏꯒꯤ ꯋꯥ ꯃꯣꯜꯂꯝꯅꯤ
ꯑꯩꯗꯤ ꯂꯨꯄꯥ ꯆꯥꯝꯃꯉꯥꯒꯤ ꯁꯤꯟꯇꯦꯛꯁꯤꯅ ꯐꯤ ꯈꯨꯒ꯭ꯔꯥꯎ ꯑꯁꯥꯡ ꯑꯁꯥꯡꯕ ꯑꯊꯥ ꯑꯊꯥꯕꯁꯨ ꯁꯨꯕ ꯉꯝꯗꯦ
ꯍꯨꯝ ꯍꯨꯝ꯬꯬꯬꯬꯬ ꯅꯣꯏ ꯅꯣꯏ ꯁ꯭ꯋꯥꯏꯒꯤ ꯐꯤꯔꯣꯜ ꯃꯣꯠꯄ ꯑꯣꯏꯔꯝꯅꯤꯗ
ꯍꯥꯏ ꯑꯃ ꯄꯥꯎ ꯁꯨꯗ꯭ꯔꯤ
ꯁꯨꯕ ꯁꯨꯕꯗꯤ ꯐꯪꯂꯝꯃꯅꯤ
ꯈꯪꯗꯦꯍꯦ ꯃꯥ ꯂꯩꯐꯝꯐꯥꯎ ꯈꯪꯗꯦ ꯍꯧꯖꯤꯛ ꯑꯩ
ꯑꯦ꯬꯬꯬꯬
ꯃꯥ ꯂꯣꯠ ꯂꯣꯠꯂꯒ ꯂꯩꯌꯦ ꯁꯤꯗ ꯑꯩ ꯂꯩꯌꯦ ꯍꯥꯏꯕꯗꯣ ꯃꯥ ꯍꯥꯏꯕꯤꯗꯦ
ꯑꯦ ꯑꯗꯨꯕꯨ ꯅꯪ ꯈꯪꯅꯔꯤꯕ
ꯎꯝ꯬꯬
ꯑꯣꯏꯔꯔꯣꯏꯗ ꯅꯪ ꯑꯣꯢ ꯃꯥꯡꯖꯅꯤ ꯏꯕꯦꯝꯃꯥ
ꯍꯨꯝ ꯏꯃꯥꯟꯅꯕꯤꯁꯨ ꯋꯥ ꯂꯩꯇꯕꯒꯤ ꯑꯗꯨꯝ ꯃꯆꯤꯟꯊꯤꯅ ꯉꯥꯡꯕ ꯑꯣꯏꯔꯝꯒꯅꯤ ꯑꯩ ꯍꯣꯔꯦꯟ ꯇꯧꯔꯒ ꯅꯪ ꯀꯔꯤꯕꯤ ꯍꯥꯏꯥꯕ ꯍꯥꯏꯕꯗꯤ ꯈꯥꯠꯅꯒꯅꯤꯀꯣ
ꯅ ꯃꯥꯅ ꯂꯣꯏꯅ ꯍꯥꯏꯕꯤꯔꯝꯅꯤ ꯅꯃꯥꯟꯅꯕꯤꯗꯨꯅ
ꯁꯣꯏꯗ꯭ꯔꯦ ꯏꯕꯅꯤ ꯈꯠꯃꯅꯤ
ꯑꯦ ꯑꯦ ꯈꯪꯅꯔ ꯂꯝꯁꯨ ꯈꯪꯗꯕ ꯖꯒꯥꯁꯨ ꯈꯪꯗꯕ ꯅꯪ
ꯁꯥꯟꯗꯦꯗ ꯂꯛꯑꯣ ꯑꯣꯟ ꯂꯥꯛꯑꯣ ꯂꯥꯛꯑꯣ ꯍꯥꯏꯔꯒ ꯃꯥꯗꯤ ꯃꯄꯥꯟꯗ ꯆꯠꯄ ꯌꯥꯝ ꯄꯥꯝꯗꯕ ꯃꯥꯜꯂꯦ ꯂꯥꯛꯅꯤꯡꯗꯦ ꯂꯥꯛꯅꯤꯡꯗꯦ ꯍꯥꯏ ꯑꯩꯒꯤ ꯏꯅꯥꯛꯇꯗꯤ ꯂꯥꯛꯅꯤꯡꯉꯦ ꯍꯥꯏꯕ ꯑꯗꯨꯒ ꯃꯄꯥꯟ ꯊꯣꯛꯄꯗꯤ ꯇꯜꯂꯦ ꯇꯜꯂꯦ ꯇꯠꯂꯦ ꯍꯥꯏ
ꯅꯪꯁꯨ ꯇꯟꯕꯒꯤꯅꯤꯅ ꯅꯪꯁꯨ ꯆꯠꯄ ꯌꯥꯏꯅ
ꯑꯩꯗꯤ ꯀꯃꯥꯏꯅ ꯏꯊꯟꯗ ꯆꯠꯇꯣꯏꯔ ꯃꯣꯏꯗꯤ ꯃꯣꯏ ꯑꯅꯤ ꯂꯩꯌꯦ ꯑꯗꯨꯗ
ꯒꯊꯟꯗꯖꯨ ꯆꯠꯄ ꯌꯥꯏꯅ ꯀꯩꯅꯣ
ꯌꯥꯗꯦ
ꯑꯩ ꯂꯥꯛꯑꯒꯦ ꯏꯕꯥꯅꯤ ꯆꯠꯃꯤꯟꯅꯁꯦ
ꯍꯧꯖꯤꯛ ꯃꯇꯝ ꯐꯠꯇꯕꯅꯤꯅ ꯃꯤꯅ ꯐꯥꯔꯗꯤ ꯀꯃꯥꯏ ꯇꯧꯅꯤ ꯑꯩ
ꯑꯩ ꯂꯩꯔꯤꯖꯤꯗꯤ
ꯏꯁ ꯅꯪ ꯀꯟꯕꯁꯨ ꯉꯝꯃꯔꯣꯏ
ꯏꯁ ꯑꯩ ꯂꯥꯛꯑꯒꯦ ꯏꯕꯥꯅꯤ ꯑꯣꯏꯅ ꯆꯠꯂꯁꯤ
ꯅꯪꯁꯨ ꯂꯥꯛꯇꯦ ꯃꯤ ꯀꯅꯥꯝꯇ ꯊꯥꯖꯗꯦ ꯑꯩ ꯃꯥꯁꯨ ꯌꯥꯝ ꯅꯣꯏꯈ꯭ꯔꯦ ꯍꯧꯖꯤꯛꯀꯥꯟ
ꯅꯣꯏ ꯆꯞ ꯃꯥꯟꯅꯔꯝꯃꯅꯤ
ꯅꯣꯏꯔꯦ ꯅꯣꯏꯔꯦ ꯍꯥꯏꯔꯒ ꯋꯥꯛꯀꯤꯡ ꯆꯠꯁꯦ ꯍꯥꯏꯔꯁꯨ ꯁꯨꯛꯌꯥ ꯌꯥꯗꯕ
ꯅꯪꯒꯤ
ꯑꯩꯗꯤ ꯌꯥꯝ ꯅꯣꯏꯕ ꯅꯠꯇꯦꯗ ꯃꯉꯣꯟꯗꯒꯤ ꯈꯔ ꯀꯪꯉꯤ
ꯃꯣꯏ ꯀꯪꯉꯗꯤ ꯐꯔꯦ
ꯏꯕꯥꯅꯤ ꯁꯥꯏꯖ ꯆꯞ ꯃꯥꯟꯅꯕꯅꯦ ꯆꯞ ꯃꯥꯟꯅꯔꯁꯨꯅꯦ ꯃꯉꯣꯟꯗ ꯌꯦꯡꯕ ꯀꯥꯟꯗꯗꯤ ꯃꯥ ꯈꯔ ꯆꯥꯎꯕꯒꯨꯝ ꯎꯑꯦꯕ ꯃꯥꯗꯣ ꯄꯥꯛꯄꯅꯤꯅ
ꯃꯁꯥ ꯄꯥꯕꯅꯤꯅ ꯅꯣꯏꯒꯅꯤ ꯅꯣꯏꯒꯅꯤ ꯅꯆꯥ ꯂꯩꯗꯤ ꯅꯣꯏ